ꯑꯣ ꯍꯜꯂꯣ ꯇꯥꯕ꯭ꯔꯣ
ꯇꯥꯏꯌꯦ
ꯀꯩ ꯍꯦꯟ ꯀꯩꯗꯧꯔꯤꯅꯣ
ꯁꯨꯝ ꯐꯝꯃꯤꯗ ꯅꯪꯗꯤ
ꯑꯩ ꯁꯨꯅꯤꯗ ꯁꯥꯃꯟꯕꯒꯤꯀꯣ ꯌꯨꯝ ꯃꯅꯨꯡꯗ ꯑꯗꯨꯒꯤ ꯃꯄꯥꯟꯗ ꯎꯔꯨꯝꯗ ꯐꯝꯃꯒ ꯂꯩ ꯀꯅꯥ ꯀꯅꯥ ꯂꯩꯒꯦ ꯅꯪꯗꯤ
ꯏꯊꯟꯗ ꯐꯝꯔ ꯂꯩꯗ
ꯑꯣ ꯌꯨꯝꯗꯔꯣ
ꯍꯣꯏ ꯃꯥꯅꯦ ꯌꯨꯝꯗꯅꯤ
ꯀꯔꯤ ꯃꯊꯦꯜ ꯆꯥꯔꯒꯦ ꯉꯁꯤꯗꯤ
ꯑꯁ ꯉꯥꯁꯤꯁꯦ ꯉꯁꯤꯒꯤꯗꯤ ꯅꯠꯇꯦ ꯑꯗꯣ ꯉꯔꯥꯡꯒꯤ ꯏꯟꯖꯥꯡ ꯈꯔ ꯂꯦꯝꯕꯗꯣ ꯑꯗꯨꯝ ꯆꯥꯈ꯭ꯔꯦ
ꯑꯁ ꯅꯪꯁꯨ ꯑꯩꯒ ꯌꯥꯝ ꯃꯥꯟꯅꯩꯀꯣ
ꯃꯥꯟꯅꯕ ꯃꯥꯟꯅꯕ ꯐꯣꯟ ꯇꯧꯕ ꯐꯪꯕꯁꯦ ꯑꯩꯁꯨ ꯌꯥꯝ ꯅꯨꯡꯉꯥꯏꯅꯦ
ꯍꯣꯏꯅꯦ ꯑꯩꯁꯨ ꯉꯔꯥꯡꯒꯤ ꯂꯦꯝꯕꯗꯨ ꯆꯥꯏꯅꯦ ꯑꯗꯣ ꯅꯪꯒꯤꯅ ꯀꯔꯤ ꯍꯦꯟꯖꯥꯡꯅꯣ
ꯑꯩꯗꯤ ꯃꯁꯥ ꯄꯥꯜꯂꯦ
ꯃꯁꯥ ꯄꯥꯜꯂꯦ
ꯍꯣꯏ
ꯑꯣ ꯍꯥꯎꯕꯅꯤꯗ ꯑꯗꯨꯁꯨ ꯑꯩꯒ ꯆꯞ ꯃꯥꯟꯅꯩ ꯑꯗꯨꯁꯨ ꯑꯃꯨꯛ
ꯀꯔꯤ ꯇꯧꯔꯒꯦ ꯃꯥꯅꯥꯏ ꯍꯥꯏꯔꯒ ꯅꯣꯛꯑꯦ
ꯃꯁꯥ ꯄꯥꯟꯕ ꯀꯩ
ꯃꯁꯥ ꯄꯥꯟꯕꯗꯤ ꯌꯦꯟꯅꯤ ꯀꯩꯅꯣ ꯅꯠꯇ꯭ꯔꯣ
ꯃꯥꯅꯤ ꯃꯥꯅꯤ
ꯎꯝ ꯑꯗꯨ ꯈꯛꯇ ꯆꯥꯕ꯭ꯔꯣ ꯑꯇꯩ ꯃꯊꯦꯜ ꯇꯧꯗꯦ
ꯑꯗꯨ ꯈꯛꯇꯅꯦ
ꯑꯣ ꯑꯩꯗꯤ ꯑꯗꯨꯗꯤ ꯅꯨꯡꯗꯥꯡꯒꯤꯅꯤꯗꯅ ꯑꯗꯨꯒꯤ ꯑꯣ ꯑꯩꯁꯨ ꯆꯝꯐꯨꯠ ꯑꯃꯒ ꯆꯥꯏ
ꯀꯩ ꯆꯝꯐꯨꯠꯅꯣ ꯕꯦꯂ꯭ꯦꯟꯗꯔ꯭ꯤ ꯑꯣꯏ ꯃꯥꯜꯂꯤ ꯅꯣꯏ ꯆꯝꯐꯨꯠꯇꯣ ꯍꯣꯏꯗ ꯆꯥꯏꯗ
ꯑꯩ ꯕ꯭ꯂꯦꯟꯗ꯭ꯔꯤ ꯆꯥꯗꯦ
ꯀꯩꯒꯤ ꯅꯥꯡ ꯅꯥꯡ ꯂꯥꯎꯕꯗꯣ ꯍꯩꯅ
ꯍꯣꯏ ꯑꯗꯣ ꯍꯩꯅꯗꯕ ꯑꯩ ꯍꯥꯎꯕ꯭ꯔꯣ ꯅꯪꯒꯤꯗꯤ ꯍꯜꯂꯣ ꯇꯥꯕ꯭ꯔꯣ꯫ ꯍꯜꯂꯣ ꯍꯜꯂꯣ ꯍꯜꯂꯣ ꯍꯜꯂꯣ ꯍꯜꯂꯣ ꯇꯥꯕ꯭ꯔꯣ